ꯇꯥꯕ꯭ꯔꯣ
ꯇꯥꯕ꯭ꯔꯣ
ꯍꯣꯏ ꯇꯥꯌꯦ ꯇꯥꯌꯦ ꯀꯩꯗꯧꯔꯤꯅꯧ ꯇꯥꯗꯕ꯭ꯔꯣ
ꯇꯥꯗꯦꯕꯔꯣ
ꯇꯥꯏꯌꯦ ꯑꯩꯗꯤ ꯅꯪ ꯇꯥꯗꯦ ꯚꯥꯏ ꯏꯠꯇꯧ ꯇꯥꯕ꯭ꯔꯣ
ꯍꯜꯂꯣ
ꯇꯥꯗꯕ꯭ꯔꯣ
ꯑꯣ ꯇꯥꯔꯦ ꯑꯩꯗꯤ ꯂꯥꯎꯠ ꯏꯁꯄꯤꯀꯔ ꯊꯝꯒꯦ ꯌꯥꯔ ꯊꯝꯃꯤꯅꯤ ꯊꯥꯟ
ꯑꯣ ꯀꯩꯗꯧꯔꯤꯅꯣ
ꯍꯧꯖꯤꯛꯇꯤ ꯑꯩꯈꯣꯏꯒꯤꯗꯤ ꯊꯕꯛ ꯂꯣꯏꯔꯒ ꯐꯝꯃꯒ ꯂꯩꯅꯦ
ꯑꯦ ꯆꯥꯛ ꯊꯣꯡꯗ꯭ꯔꯤꯀꯣ
ꯑꯁ ꯍꯥꯏꯗꯤ ꯉꯁꯤꯗꯤ ꯊꯛꯂꯣꯏꯗ ꯑꯩꯈꯣꯏ ꯆꯦꯞ ꯂꯩꯕꯅꯤꯅ
ꯀꯔꯤ ꯃꯊꯦꯜ ꯆꯥꯒꯦ ꯍꯥꯏꯕꯅꯣ
ꯑꯁ ꯈꯪꯗꯦꯗ ꯑꯩꯈꯣꯏꯗꯤ ꯅꯨꯡꯊꯤꯜ ꯗꯤ ꯀꯔꯤ ꯆꯥꯅꯤ ꯈꯪꯗꯦ ꯑꯁ ꯃꯣꯔꯅꯤꯡꯗꯗꯤ ꯑꯩꯈꯣꯏꯗꯤ ꯗꯥꯜ ꯉꯥꯛꯇꯅꯦ ꯑꯩꯁ ꯁꯄꯥꯏ ꯂꯩꯔꯦꯅꯦ
ꯍꯥꯎꯒꯅꯤ ꯍꯥꯎꯒꯅꯤ
ꯑꯁ ꯆꯥꯕꯁꯨ ꯄꯦꯟꯂꯦꯗ ꯗꯥꯜ ꯗꯥꯜ ꯉꯥꯛꯇ ꯑꯣꯏꯕꯅ
ꯑꯁ ꯑꯩꯁꯨ ꯏꯁꯥ ꯅꯣꯏꯅꯤꯡꯉꯦ ꯑꯗꯣ ꯁꯨꯞꯉꯝ ꯉꯝꯗꯕ
ꯅꯣꯏꯗꯤ ꯅꯣꯏꯗꯦ ꯑꯩꯈꯣꯏ ꯑꯁ ꯇꯣꯃꯥꯗꯤ ꯈꯔ ꯆꯥꯎꯕꯒ ꯇꯧꯏ ꯀ ꯅꯣꯏꯅꯕ ꯑꯁ ꯉꯝꯗꯦ ꯑꯩꯈꯣꯏꯒꯤꯗꯤ ꯑꯐꯥ ꯑꯐꯕꯥ ꯆꯥꯔꯁꯨ ꯀꯥꯟꯅꯗꯦ ꯑꯩꯈꯣꯏꯗꯤ
ꯊꯣꯛꯀꯥꯗꯧ ꯃꯥꯥꯟꯗꯦꯅꯦ
ꯈꯪꯗꯦ ꯍꯤꯗꯥꯛ ꯆꯥꯁꯤꯔꯥ ꯈꯪꯗꯦ ꯈꯅꯤ ꯏꯅꯣꯏ ꯅꯣꯏꯗꯕꯤ ꯃꯤ ꯇꯣꯞꯄꯗꯤ ꯅꯣꯏ ꯅꯣꯏꯗ꯭ ꯉꯥꯏꯔꯦ ꯇꯧꯔꯒ ꯂꯩꯕꯅꯦꯕ ꯅꯣꯏꯗꯕꯤꯅ ꯅꯣꯏꯗ꯭ꯔꯤꯉꯩꯗ ꯅꯣꯏ ꯃꯣꯏꯗꯤ ꯆꯥꯛ ꯆꯥꯗ꯭ꯔꯁꯨ ꯅꯣꯏꯔꯒ ꯂꯩꯕ ꯑꯩꯈꯣꯏꯗꯤ ꯑꯍꯥꯎꯕ ꯆꯥꯁꯨ ꯅꯣꯏꯗꯕ
ꯑꯁ ꯑꯩꯈꯣꯏꯗꯤ ꯑꯁ ꯊꯣꯛꯅꯤꯡꯉꯥꯏ ꯃꯥꯟꯗ꯭ꯔꯦꯅꯦ
ꯈꯡꯗꯦ ꯑꯩꯁꯨ ꯏꯁꯣꯔꯅ ꯆꯥꯟꯕꯤꯕꯒꯤ ꯑꯣꯏꯅꯤꯗ
ꯅꯣꯏꯕ ꯃꯤꯁꯤꯡꯅꯗꯤ ꯄꯥꯝꯕꯗꯤ
ꯎꯝ ꯅꯣꯏꯅꯤꯡꯕ ꯃꯤꯁꯤꯡꯅ ꯁꯨꯡꯅꯣꯏ ꯅꯣꯏꯗꯕ ꯅꯣꯏꯕ ꯃꯤꯁꯤꯡꯅ ꯅꯣꯏꯅꯤꯡꯗꯕ ꯄꯣꯠꯁꯤꯅꯦ
ꯃꯥꯅꯤ
ꯄ꯭ꯔꯤꯊꯤꯕꯤꯗ ꯑꯗꯨꯝ ꯇ ꯑꯗꯨꯝ ꯂꯣꯏꯅꯃꯛ ꯁꯦꯟ ꯇꯧꯕ ꯌꯥꯗꯕꯅꯤꯅ
ꯍꯣꯏ ꯃꯥꯅꯦ ꯑꯗꯨ ꯅꯣꯏꯗꯤ ꯃꯐꯝ ꯀꯣꯏꯊꯣꯛꯄ ꯀꯔꯤ ꯀꯔꯤ ꯃꯇꯝ ꯂꯩꯔꯣꯏꯀꯣ
ꯂꯩꯕꯨꯗꯤ ꯂꯩꯗ ꯑꯩꯈꯣꯏꯅ ꯑꯗꯨꯝ ꯁꯨꯇꯤ ꯂꯧꯔꯗꯤ ꯑꯗꯨꯝ ꯍꯣꯏ ꯁꯨꯇꯤ ꯅꯨꯃꯤꯠ ꯂꯩꯗꯤ ꯀꯣꯏꯅꯤꯡ ꯀꯣꯏꯅꯤꯡꯕ ꯆꯠꯄ ꯌꯥꯕꯅꯤ ꯈꯔ ꯎꯝ ꯅꯨꯡꯗꯥꯡ ꯐꯥꯎ ꯌꯥꯗ꯭ꯕꯤ ꯑꯥ ꯅꯨꯡꯗꯥꯡ ꯐꯥꯎꯔꯝ ꯆꯠꯄꯁꯨ ꯌꯥꯕꯅꯦ ꯑꯗꯨ ꯅꯦꯛꯁ ꯗꯦꯗꯗꯤ ꯎꯝ ꯊꯕꯛꯀꯤ ꯇꯥꯏꯃꯤꯡꯗ ꯑꯃꯨꯛ ꯂꯥꯛꯍꯧꯔꯒ
ꯑ ꯍꯥ
ꯑ ꯋꯥꯟ ꯗꯦꯁꯅꯤꯗꯤ ꯐ꯭ꯔꯔꯤ
ꯎꯝ ꯕꯣꯜꯗꯤ ꯀꯥꯏꯗ ꯌꯦꯡꯕꯅꯣ ꯅꯣꯏ ꯐꯣꯟꯗ ꯑꯣꯏꯔꯝꯅꯤ
ꯐꯣꯟ ꯑꯁ ꯑꯩꯈꯣꯏꯗꯤ ꯐꯣꯟꯗ ꯌꯦꯡꯕ ꯇꯥꯕꯅꯤ ꯑꯁ ꯉꯁꯤ ꯅꯨꯝꯗꯥꯡꯗꯤ ꯅꯪ ꯀꯔꯤꯗ ꯁꯄꯣꯔꯇ ꯇꯧꯔꯅꯤ ꯃꯣꯡꯒꯣꯂꯤ ꯔꯣꯝꯗ ꯇꯧꯔꯤꯔ ꯅꯠꯇ꯭ꯔꯒ
ꯖꯄꯥꯟꯗ ꯇꯥꯍꯧꯒꯦꯔꯥ ꯈꯪꯗ꯭ꯔꯤꯅꯦ
ꯑꯁ ꯃꯐꯝꯁꯤ ꯅꯨꯡꯁꯤꯕ ꯅꯨꯡꯁꯤꯕ ꯑꯣꯏꯔꯁꯨ ꯑꯃꯨꯛ ꯀꯥꯔꯁꯨ ꯑꯃꯨꯛ ꯅꯪꯒꯤ ꯏꯁꯇꯦꯇꯁ ꯑꯥꯔꯖꯦꯟꯇꯤꯅꯥꯒꯨꯝꯕꯗꯤ ꯄꯣꯅꯤꯡꯒꯤꯗꯤ ꯈꯤꯇꯪ ꯐꯒꯗ꯭ꯔꯅ ꯈꯟꯕ ꯅꯨꯡꯗꯤ ꯅꯨꯡꯁꯤꯕ ꯑꯩꯈꯣꯏꯁꯨ ꯃꯤ ꯑꯩꯈꯣꯏ ꯑꯦꯁꯤꯌꯥꯟ ꯁꯥꯏꯠꯇꯗꯤ ꯑꯩꯈꯣꯏ ꯇꯧꯕ
ꯑꯗꯨ ꯑꯁ ꯋꯥꯠꯂꯤꯗ ꯑꯖꯦꯟꯇꯤꯅꯥꯗꯤ ꯑꯥꯞ ꯄꯨꯜ ꯑꯇꯣꯞꯄꯇ ꯂꯩꯕꯅꯤꯅ
ꯎꯝ ꯑꯇꯣꯞꯄꯔꯒ ꯂꯩꯇꯦꯍꯦ ꯑꯗꯨꯒ ꯀꯄꯗꯍꯦ ꯇꯨꯡꯍꯟꯗꯦ ꯑꯦꯐꯦꯛꯁꯅꯤꯅ ꯑꯇꯩꯗꯤ ꯇꯨꯡꯥꯟꯗꯦꯁ ꯎ꯭ꯔꯖꯤ ꯜ ꯃꯣꯏꯁꯦ ꯑꯗꯨꯒꯤꯜ ꯑꯃ ꯁ꯭ꯋꯥꯏꯗ ꯂꯩꯕꯅꯦ ꯑꯃ ꯁ꯭ꯋꯥꯏꯗꯗꯤ ꯖꯔꯃꯅꯤ ꯖꯔꯃꯅꯤꯁꯤ ꯅꯏꯄꯨꯗ ꯂꯩꯕ꯭ꯔꯥ ꯑ ꯂꯣꯏꯔ ꯏꯇꯩꯗ ꯑꯗꯨ ꯁ꯭ꯋꯥꯏꯔꯗꯤꯀꯣ ꯈꯔ ꯀꯝꯕꯗꯣ ꯕ꯭ꯔꯥꯖꯤꯂꯅꯤ ꯑꯗꯨꯒ ꯏꯪꯂꯦꯟ ꯂꯩꯔꯤꯅꯤ ꯑꯗꯨꯒ ꯀꯣꯂꯣꯝꯕꯤꯌꯥ ꯑꯗꯨꯒ ꯑꯥꯔꯖꯦꯟꯇꯤꯅꯥ ꯈꯛꯇꯅꯤ ꯈꯔ ꯀꯥꯟꯕꯗꯣ ꯑꯇꯩ ꯁꯋꯥꯏꯗꯤ ꯖꯔꯃꯅꯤ ꯐ꯭ꯔꯥꯟꯁ ꯏꯁꯄꯦꯟ ꯄꯣꯔꯇꯨꯒꯜ ꯑꯁ
ꯕꯖꯃꯕꯥꯅꯤꯁꯦ
ꯍꯣꯏ ꯑꯗꯨꯒꯤꯅꯦ ꯑꯗꯨꯗꯒꯤꯅꯦ ꯑꯩꯅ ꯄꯥꯈꯠꯄꯁꯦ ꯉꯝꯃꯕꯨꯗꯤ ꯅꯨꯡ ꯉꯝꯃꯕꯨꯗꯤ ꯂꯧꯣꯟꯅꯤꯡꯕ ꯑꯗꯨꯁꯨ ꯃꯣꯏꯗꯤ ꯑꯣꯄꯣꯅꯦꯟ ꯑꯃꯨꯛ ꯅꯦꯛꯁ ꯅꯦꯛꯁ ꯃꯨꯀꯥꯗꯤ ꯃꯣꯏꯒꯤꯗꯤ ꯑꯦꯗꯚꯥꯟꯇꯦꯖ ꯑꯣꯏꯒꯗ꯭ꯔꯅ ꯈꯟꯕ ꯑꯗꯨꯗꯒꯤ ꯈꯔ ꯕ꯭ꯔꯥꯖꯤꯜꯒꯤ ꯑꯃꯨꯛ ꯁꯞꯄꯣꯔꯠ ꯇꯧꯔ ꯆꯞꯁꯤꯦꯔꯅ ꯑꯃꯨꯛ ꯍꯟꯕ
ꯑꯁ ꯑꯁꯤꯅꯤꯗꯤ ꯉꯝ ꯉꯝꯕ ꯃꯤꯅꯤꯗ
ꯍꯣꯏ ꯑꯗꯨꯗꯤ ꯆꯞ ꯃꯥꯟꯅ ꯃꯤꯗꯤ ꯂꯧꯔꯤ ꯃꯝ ꯇꯧꯋꯦ
ꯃꯄꯥꯟꯁꯨ ꯐꯖꯩꯌꯦꯕ ꯖꯄꯥꯟ ꯐ꯭ꯔꯦꯟꯂꯤ ꯃꯦꯁꯇꯣ ꯕ꯭ꯔꯖꯦꯜꯒ ꯁꯥꯟꯅꯔꯒ ꯕ꯭ꯔꯥꯖꯤꯜ ꯉꯝꯗꯦꯕ
ꯑꯣ
ꯕ꯭ꯔꯥꯖꯤꯜꯕꯨ ꯍꯥꯠꯄꯅꯤ ꯃꯣꯏ ꯐ꯭ꯔꯦꯟꯂꯤ ꯋꯥꯔꯜ ꯀꯥꯞꯀꯤ ꯐ꯭ꯔꯦꯟꯂꯤ ꯃꯦꯠꯆ ꯑꯁꯤ ꯋꯥꯔꯜ ꯀꯥꯞꯀꯤ ꯃꯃꯥꯡꯗꯀꯣ ꯀꯨꯏꯗ꯭ꯔꯤꯇꯥ ꯍꯞꯇꯥ ꯃꯥꯁꯨ ꯁꯨꯗ꯭ꯔꯤ ꯀꯞ ꯁꯅꯥꯗ ꯍꯥꯎꯅꯤꯡꯉ
ꯑꯁ ꯀꯝꯗꯤ ꯀꯝꯅꯦꯍ ꯃꯣꯏ ꯍꯧꯖꯤꯛꯤ ꯌꯥꯝ ꯄꯣꯄꯨꯂꯔ ꯑꯣꯏꯕꯅꯦ ꯍꯟꯗꯛꯀꯤꯗꯤ ꯍꯣꯏꯏ ꯀꯥꯠ ꯂꯥꯎꯅꯤꯡꯉꯥꯏꯅ ꯈꯔꯒ ꯂꯩꯏꯗꯣ
ꯍꯣꯏ ꯃꯣꯏ ꯄ꯭ꯔꯣꯖꯦꯛ ꯁꯤꯖꯤꯟꯅꯕꯅꯤꯅꯀꯣ ꯐꯨꯠꯕꯣꯜꯒꯤ ꯄ꯭ꯔꯣꯖꯦꯛ ꯂꯧꯊꯣꯛꯄꯅꯤꯅ
ꯎꯝ ꯑꯁ ꯅꯩꯈ꯭ꯔꯤꯕꯅꯦ ꯚꯥꯏ ꯃꯤꯗꯤ ꯄꯤꯛꯄꯒꯤꯅꯦ ꯅꯠꯇ꯭ꯔꯗꯤ ꯑꯁ ꯁ꯭ꯀꯤꯜ ꯐꯥꯎꯣꯔ ꯗ ꯑꯦꯟ ꯌꯥ ꯍꯦꯃꯣꯏꯌꯦ
ꯅꯥꯅꯦ ꯑꯦꯇꯦꯛꯀꯤꯡ ꯀꯨꯝꯕꯗꯣ ꯑꯗꯨꯗ ꯁ ꯐꯖꯒꯅꯤ ꯃꯣꯏꯁꯦ
ꯍꯣꯏ
ꯑꯗꯨ
ꯑꯁ ꯍꯦꯟꯗ ꯀꯗꯤ ꯑꯁ ꯑ ꯇꯦꯛꯀꯤꯡ ꯃꯤ ꯁꯤꯡ ꯌꯥꯝ ꯐꯥ ꯃꯤ ꯑꯃ ꯂꯩ ꯄꯣꯔꯇꯨꯒꯜ ꯑ ꯄꯣꯇꯨꯒꯜ ꯏꯁꯄꯟ ꯈꯇꯅꯦ ꯍꯟꯗꯛꯀꯤ ꯈꯔ ꯀꯥꯎꯇ꯭ꯔꯤ ꯑꯐꯕ ꯈꯔ ꯇꯦꯛꯀꯤꯡ ꯈꯔ ꯁꯣꯟꯃꯤꯗꯣ ꯏꯁꯄꯦꯟꯒ ꯄꯣꯔꯇꯨꯒꯜꯅꯦ ꯈꯔ ꯑꯁꯣꯕꯗꯣ ꯁ ꯑꯗꯨꯅꯦ ꯈ꯭ꯋꯥꯏꯗꯒꯤ ꯍꯥꯏꯅ ꯈ꯭ꯋꯥꯏꯗꯒꯤ ꯀꯤꯕꯗꯣ ꯐ꯭ꯔꯥꯟꯁꯅꯦ ꯑꯁ ꯃꯣꯏꯗꯤ ꯂꯣꯏꯔ ꯍꯦ
ꯎꯝ
ꯕꯨꯂꯦꯠꯒꯨꯝꯕ ꯃꯤ ꯉꯥꯛꯇꯅꯦꯍꯦ
ꯃꯊꯟ ꯃꯊꯟꯇ ꯁꯨꯅꯕ ꯉꯝꯃꯦꯕ ꯃꯣꯏꯁꯤ ꯁꯦ ꯑꯗꯨ ꯈꯪꯅ ꯈꯪꯅ ꯂꯧꯊꯣꯛꯄ ꯉꯝꯗꯦꯕ
ꯍꯣꯏ ꯑꯁ ꯃꯣꯏꯁꯦ ꯑꯩꯈꯣꯏꯒꯨꯝꯕ ꯃꯤ ꯈꯔ ꯃꯨꯁꯂꯤꯝ ꯑꯣꯏꯔꯒ ꯈꯔ ꯑꯁꯥꯡꯕ ꯃꯤ ꯑꯃꯅꯤꯅꯀꯣ ꯃꯣꯏꯁꯦ ꯁꯠ ꯁꯠꯁꯦ ꯃꯪ ꯉꯕ ꯃꯤ ꯉꯥꯛꯇꯅꯦꯕ
ꯍꯣꯏ ꯆꯦꯟꯕꯗꯨꯗꯤ ꯐꯖꯔꯦ
ꯑꯁ ꯄꯂꯤꯁ ꯀꯨꯝꯕ ꯑꯁ ꯂꯣꯏꯔꯦ ꯑꯦ ꯁꯥꯟꯗꯥꯒ ꯑꯣꯜꯂꯤꯁꯦ ꯑꯦ ꯏꯁꯦ ꯍꯖꯔꯦꯅꯦ ꯑꯂꯤꯕꯤꯗꯦ
ꯍꯣꯏ ꯑꯗꯨ ꯑꯁ ꯈꯪꯗ꯭ꯔꯦꯗ ꯀꯅꯥꯅ ꯉꯝꯒꯗ꯭ꯔꯥ
ꯐ꯭ꯔꯦꯟꯁꯅ ꯂꯥꯎꯗꯣ ꯂꯥꯎꯗꯣꯕꯨ ꯃꯥꯂꯦꯗ
ꯑꯩꯁꯨ ꯁꯨꯃꯥꯏꯅ ꯊꯥꯖꯕ ꯑꯗ ꯑꯥꯔꯖꯦꯟꯇꯤꯅꯥꯁꯨ ꯀꯣꯁꯨ ꯊꯥꯖꯕꯀꯣ
ꯐꯗꯤ ꯐꯖꯩꯌꯦ ꯑꯗꯨꯝ ꯍꯧꯖꯤꯛꯇꯤ ꯇꯤꯟ ꯀꯝꯕ ꯊꯦꯡꯅꯗ꯭ꯔꯕꯅꯤꯅ ꯀꯝꯕꯗꯤ ꯐꯗꯤ ꯀꯞꯅꯩ ꯑꯗꯨ ꯑꯣꯏꯔꯁꯨ ꯇꯤꯟꯗꯤ ꯑꯁꯤꯗꯤ ꯀꯥꯡꯥꯎ ꯀꯥꯎꯅꯤꯡꯉꯥꯏ ꯂꯩꯕ ꯇꯤ ꯉꯛꯇꯅꯦꯕ ꯃꯣꯏꯅ ꯍꯧꯖꯤꯛ ꯁꯅꯥꯎꯗꯣ ꯇꯤꯟꯇ ꯐꯥꯏ
ꯐ꯭ꯔꯥꯟꯁꯒ ꯀꯅꯥ ꯁꯅꯗꯅꯣ
ꯐ꯭ꯔꯥꯟꯁ ꯀ ꯎ ꯑꯩꯗꯤ ꯀꯧꯈ꯭ꯔꯦ ꯀꯩꯅꯣ ꯁ꯭ꯋꯤꯗꯦꯟ ꯍꯥꯏꯕꯒ ꯇꯧꯋꯦ ꯁ꯭ꯋꯤꯗꯦꯟꯅꯤ
ꯑꯣ ꯑꯁ ꯑꯗꯨꯣꯕꯨꯗꯤ ꯉꯝꯒꯅꯤꯗ
ꯎꯝ ꯁꯤꯗꯒ ꯑꯁ ꯍꯧꯖꯤꯛꯀꯤ ꯔꯥꯎꯟ ꯑꯐ ꯊꯥꯔꯇꯤ ꯇꯨꯒꯤꯗꯣ
ꯎꯝ
ꯀꯒ ꯎꯝ ꯃꯣꯔꯣꯛ ꯀꯣꯛꯒꯅꯤꯗꯂꯦꯟ ꯁꯖꯥꯔꯅꯤ ꯑꯗꯨꯒꯤ ꯃꯦꯁꯁꯨ ꯑꯩꯣꯏ ꯐꯖꯅꯤꯡꯉꯥꯏꯗꯣ
ꯀꯨ
ꯑꯁꯤ ꯑꯗꯨꯒꯤꯗꯤ ꯉꯁꯤ ꯅꯠꯇꯦ
ꯗꯦꯠ ꯀꯌꯥꯔꯅꯣ
ꯊꯔ ꯎꯏꯔ ꯇ꯭ꯨꯁꯗꯦ ꯋꯦꯟꯁꯗꯦ ꯋꯥꯋꯦꯟꯁꯗꯦ ꯊꯥꯔꯁꯗꯦ ꯔ ꯑꯣ ꯑꯣꯅꯦꯁ ꯗꯦꯌ ꯍꯥꯏꯅ ꯈꯥꯎ ꯇꯅ ꯀꯋꯥꯗꯒꯤ ꯍꯧ ꯎꯆꯖꯤꯛꯥꯎ ꯐ ꯇꯨꯔ ꯗ ꯂꯒ ꯃꯔꯣꯀꯣ ꯁꯤ ꯊꯖꯅꯤ
ꯐꯖꯔꯅꯤ ꯑꯗꯨꯒ ꯑꯗꯨꯣ ꯃꯇꯝꯁꯦ ꯃꯣꯏꯒꯤꯁꯤ ꯈꯔ ꯂꯥꯞꯄꯒꯨꯞ ꯇꯧꯏꯅꯦ
ꯍꯣꯏꯁ
ꯑꯗꯨ ꯑꯣꯏꯔꯁꯨꯀꯣ ꯍꯧꯖꯤꯛꯇꯤꯁꯤꯗꯤ ꯔꯪ ꯑꯣꯐ ꯊꯥꯔꯇꯤ ꯇꯨ ꯅꯣ ꯀꯥꯎꯅꯤꯅꯥ
ꯎꯝ
ꯍꯥꯏꯕꯗꯤ ꯃꯣꯏꯁꯨ ꯄ꯭ꯔꯣꯐꯦꯁꯟꯅꯜ ꯄ꯭ꯂꯦꯌꯔ ꯉꯥꯛꯇꯅꯤꯅ ꯀꯟꯅꯒ ꯁꯅꯥꯔꯗꯤ ꯑꯗꯨꯝ ꯐꯖꯔꯅꯤ ꯍꯧꯖꯤꯛꯀꯤꯗꯤ
ꯔꯥꯎꯟ ꯑꫭꯞ ꯊꯔꯤꯇꯤ ꯇꯨ ꯀꯁꯤꯅꯤ ꯍꯥꯏꯅꯤ
ꯑꯗꯨꯝ ꯃꯥꯟꯅꯥꯔꯒ ꯑꯗꯨꯝ ꯁꯥꯟꯅꯔꯅꯤ ꯀ꯭ꯂꯕ ꯑꯁꯤ ꯑꯍꯥꯟꯕ ꯈꯣꯏꯗꯤꯀꯣ ꯑꯅꯧꯕ ꯈꯣꯏꯕꯨꯗꯤ ꯈꯪꯗ꯭ꯔꯦ ꯑꯗꯣ ꯑꯍꯥꯟꯕ ꯈꯣꯏꯗꯤ ꯑꯗꯨꯝ ꯀꯟꯕ ꯍꯧꯔꯕꯅꯤ
ꯖꯄꯥꯟ ꯖꯄꯥꯟ ꯀꯥ ꯕꯔꯥꯖꯤꯜ ꯑꯗꯨꯒ ꯃꯣꯔꯣꯛꯀꯣꯒ ꯅꯤꯌꯗꯔꯂꯦꯟ ꯑꯗꯨꯒꯤ ꯑꯗꯨꯒꯤ ꯃꯦꯠꯁꯅꯦ ꯑꯩꯅ ꯌꯦꯡꯅꯤꯡꯗꯣ
ꯎꯝ ꯕꯔꯥꯖꯤꯜꯒ ꯖꯞ
ꯍꯟꯗꯛꯀꯤ ꯕꫭꯜꯁꯨ ꯑꯃꯨꯛ ꯑꯥꯔꯖꯦꯟꯇꯤꯅꯥꯒꯤꯗꯤ ꯏꯂꯥꯏ ꯂꯥꯏꯅ ꯁꯥꯅꯕ ꯀ꯭ꯋꯥꯇꯔ ꯐꯥꯏꯅꯦꯜ ꯐꯥꯎ ꯁꯥꯟꯅꯕ ꯌꯥꯏꯔ‌ꯦ ꯀꯣꯂꯣꯕꯤꯌꯥ ꯀꯣꯂꯣꯝꯕꯤꯌꯥꯗ ꯀ꯭ꯋꯥꯇꯔ ꯐꯥꯏꯅꯦꯜ ꯑꯁꯤ ꯂꯅꯥꯅꯤꯡꯉꯥꯏ ꯊꯥꯡꯃꯤ
ꯑꯣ ꯑꯩꯈꯣꯏ ꯂꯣꯝꯗꯤ ꯃꯥꯏꯁꯨ ꯂꯛꯇꯦ
ꯎꯝ ꯁꯤ ꯂꯣꯏꯔꯗ ꯅꯣꯡ ꯆꯨꯕꯅꯤꯅ ꯎꯝ ꯎꯝ ꯂꯥꯏ ꯌꯥꯗꯦꯕ ꯍꯥꯏꯔꯅꯤ
ꯁꯔꯥꯟ ꯇꯨꯔꯟꯈꯛꯅꯤꯅꯦ
ꯅꫭꯡ ꯆꯨꯗꯕ ꯌꯥꯗꯕ ꯑꯝꯐꯥ ꯅꯠꯇ꯭ꯔꯥ
ꯃꯅꯦ ꯐꯨꯔꯤꯠ ꯐꯥꯎ ꯁꯨꯨꯔꯗꯤ ꯀꯪꯕ ꯉꯝꯗ꯭ꯔꯤꯅꯤ
ꯒ꯭ꯔꯦꯃꯤꯁ ꯄ꯭ꯂꯦꯁ ꯑꯣꯏ ꯏꯁꯨ ꯃꯅꯤꯄꯨꯔ ꯁꯥꯏꯗꯗ
ꯎꯝ ꯅꯣꯏꯗꯤ ꯕꯣꯌꯦꯟꯒ ꯁꯤꯡꯖꯨꯒꯨꯝꯕ ꯁꯦꯝ ꯆꯥꯗ꯭ꯔꯣ
ꯑꯁ ꯆꯥꯗ‌ꯦꯍ‌ꯦ ꯃꯊꯪ ꯃꯊꯪ ꯃꯁꯥ ꯃꯁꯥꯒꯤ ꯑꯗꯨ ꯐꯃꯨꯡꯅ ꯂꯩꯑꯒ ꯑꯗꯨꯝ ꯌꯦꯡꯉ ꯃꯗ ꯑꯁ ꯕꯤꯠꯇꯤ ꯂꯩꯇꯕꯅꯤ
ꯇꯟꯁꯨꯨ
ꯑꯗꯨꯝ ꯍꯣꯏ ꯑꯗꯨ ꯑꯣꯏꯔꯁꯨ ꯌꯦꯡꯅꯤꯡꯅꯤꯡꯉ ꯑꯗꯨꯝ ꯌꯦꯡꯉ ꯂꯩꯕꯅꯤ
ꯐꯔꯦ ꯑꯗꯨꯗꯤ ꯍꯣꯔꯦꯟꯟꯅ ꯕꯣꯜ ꯌꯦꯡꯃꯤꯟꯅꯔꯁꯤ
ꯍꯣꯏ ꯍꯣꯏ ꯍꯣꯏ ꯐꯥꯔꯦ ꯑꯗꯨꯗꯤ ꯌꯥꯝ
ꯎꯝ ꯎꯝ
ꯊꯝꯃ‌ꯦ